ꯇꯕꯣ ꯇꯥꯏꯌꯦ ꯐꯖꯅ ꯇꯥꯏꯍꯦ ꯆꯥꯛ ꯏꯟꯁꯥꯡ ꯂꯣꯏꯁꯤꯜꯂꯒ ꯂꯩꯌꯦ
ꯃꯊꯦꯜ ꯊꯣꯡꯈ꯭ꯔꯦ
ꯉꯁꯤꯗꯤ ꯈꯥꯃꯦꯟ ꯑꯈꯥꯕꯅꯦ ꯈꯥꯃꯦꯟ ꯑꯁꯥꯡꯕꯅꯦ ꯊꯣꯡꯉꯦ ꯅꯪꯗꯤ
ꯑꯩꯁꯤꯀꯣ ꯉ ꯀꯩꯅꯣ ꯂꯧ ꯆꯠꯂꯦꯕ ꯑꯗꯣ ꯂꯧ ꯆꯠ ꯆꯠꯕꯁꯤꯡꯒꯤꯀꯣ ꯀꯩꯅꯣ ꯌꯦꯟ ꯑꯣꯏꯅ ꯊꯣꯡꯕꯤꯌꯦꯕ ꯑꯗꯣ ꯂꯦꯝꯍꯧꯗꯣ ꯑꯃꯨꯛ ꯆꯥꯒꯅꯤ ꯑꯗꯣ
ꯑꯦ ꯐꯔꯦꯅꯦ ꯅꯣꯏꯗꯤ ꯑꯍꯥꯎꯕ ꯆꯥꯒꯅꯤꯀꯣ
ꯑꯁ ꯑꯩꯗꯤ ꯀꯩꯅꯣ ꯑꯣꯏꯅ ꯀꯥꯡꯁꯣꯏ ꯑꯣꯏꯅ ꯆꯥꯅꯤꯡꯉꯤꯗ ꯁꯥ ꯆꯥꯅꯤꯡꯗꯦꯗ
ꯊ ꯆꯅꯤ ꯀꯔꯤꯒꯤ
ꯌꯦꯟꯗꯣ ꯄꯥꯝꯗꯕ
ꯚꯦꯟꯁꯨ ꯂꯩꯌꯦꯗꯅ ꯃꯈꯟ ꯃꯈꯟ ꯂꯩꯌꯦꯗꯅ ꯑꯩꯈꯣꯏ ꯆꯤꯡꯒꯤ ꯅꯠꯇꯦ ꯇꯦꯕꯥ ꯑꯗꯨꯒꯤ ꯄꯥꯝꯗꯕ ꯎꯝ
ꯑꯣ ꯑꯣ ꯑꯣ
ꯐꯠꯇꯕꯅꯤꯅ ꯄꯥꯝꯗꯕ
ꯆꯦꯡꯒꯤ ꯅꯠꯇꯕꯅꯤꯅꯕ ꯑꯗꯣ ꯆꯦꯡꯒꯤ ꯆꯥꯕ ꯌꯥꯗ꯭ꯔꯣ ꯑꯁ ꯉꯁꯤꯗꯤ ꯑꯉꯥꯡ ꯂꯧꯋꯦ
ꯑꯣ ꯀꯩꯅꯣꯗꯣ
ꯏꯄꯥꯇꯣꯟ ꯍꯒꯦ ꯑꯣꯏ
ꯎꯝ ꯑꯣ ꯑꯣ ꯑꯣ ꯑꯣ ꯍꯣꯏ ꯍ ꯍꯣꯏ ꯍꯣꯏ
ꯂꯧ ꯂꯤꯡꯕ ꯉꯁꯤꯗꯤ ꯃꯣꯏꯒꯤꯗꯣ ꯃꯤ ꯇꯔꯥ ꯇꯔꯨꯛ ꯍꯥꯏꯕ꯭ꯔ ꯇꯔꯥ ꯇꯔꯨꯛ ꯍꯥꯏꯕ꯭ꯔꯥ ꯇꯔꯥ ꯇꯔꯦꯠ ꯍꯥꯏꯕ꯭ꯔꯥ
ꯑꯣ ꯃꯤ ꯌꯥꯝꯃꯦꯗꯅ ꯎꯝ ꯑꯩꯁꯨ ꯉꯁꯥꯏ ꯆꯥꯛ ꯌꯦꯟꯁꯥꯡ ꯊꯣꯡꯉꯦ ꯑꯩꯈꯣꯏꯗꯤ ꯃꯤ ꯇꯔꯥ ꯇꯔꯥ ꯈꯛꯇ ꯄꯥꯔꯒ ꯂꯩꯕꯅꯦ ꯇꯪꯈꯥꯏꯗꯤ
ꯑꯣ ꯅꯣꯏꯗꯤꯞ ꯄꯤꯛ ꯑ ꯑꯣ ꯄꯤꯛꯄꯅꯤꯅ ꯌꯥꯒꯅꯤꯗ
ꯎꯝ ꯍꯣꯏ ꯄꯤꯛꯄꯅꯤꯅ ꯅꯨꯃꯤꯠ ꯇꯔꯥꯒꯨꯝꯕ ꯆꯠꯀꯅꯤ ꯉꯁꯤꯁꯨ ꯆꯠꯂꯦ ꯑꯩꯗꯤ ꯉꯁꯤ ꯑꯁ
ꯎꯨꯏꯅꯦ ꯎꯨꯏꯅꯦ ꯑꯩ ꯎꯨꯏꯌꯦ ꯑꯩ ꯅꯪ ꯎꯨꯏꯌꯦ ꯎꯝ ꯑꯁ ꯊꯕꯛ ꯊꯕꯛ ꯁꯨꯗꯕ ꯃꯥꯜꯂꯦꯗ ꯊꯃꯛ ꯁꯨꯗꯣ ꯃꯥꯂꯦꯗ
ꯄꯪ ꯂꯩ
ꯑꯗꯨꯝ ꯑꯗꯨꯝ ꯄꯪꯆꯠ ꯆꯠꯂꯒ ꯂꯩꯕ ꯃꯥꯜꯂꯦ ꯑꯩ ꯈꯟꯗꯗꯤ ꯌꯦꯡꯒꯗ
ꯑꯩ ꯑꯩꯁ ꯀꯔꯤ ꯑꯩ ꯐꯖꯅ ꯁꯨꯔꯒ ꯂꯥꯛꯑꯦ ꯑꯗꯣ ꯀꯔꯤꯅꯣ ꯑꯗꯨꯃꯥꯏꯅ ꯅꯪ ꯅꯪꯒꯤ ꯃꯤꯛ ꯐꯠꯇꯕꯒꯤ ꯑꯣꯏꯔꯝꯒꯅꯤꯗ ꯅꯪꯒꯤ ꯃꯤꯠ ꯐꯠꯇꯕꯒꯤ ꯑꯣꯏꯔꯒꯅꯤ ꯁꯄꯦꯛꯦꯛ ꯁꯄꯦꯛꯦꯛꯂ ꯊꯝ꯭ꯔꯒ ꯅꯣꯛ ꯊꯝꯂꯒ ꯑꯃꯨꯛ ꯌꯦꯡꯒꯗꯕꯅꯦ
ꯑꯅꯣꯛ ꯑꯁꯦꯡꯕ ꯍꯌꯦꯡ ꯑꯅꯣꯛ ꯎꯞꯄꯒ ꯌꯦꯡꯒꯦ
ꯁꯖꯥꯅꯦ ꯌꯦꯉ
ꯑꯥ ꯀꯅꯥ ꯀꯅꯥꯗ ꯀꯟꯕ꯭ꯔꯥ ꯀꯟꯗꯕ꯭ꯔꯥ ꯌꯦꯡꯕ ꯇꯥꯔꯦ ꯍꯌꯦꯡ
ꯎꯝ ꯍꯌꯦꯡꯁꯦ ꯕꯔꯣ ꯃꯇꯨꯡꯗꯒꯤ ꯂꯥꯛꯀꯗꯕꯅꯤ ꯃꯃꯥꯡꯗꯗꯤ ꯑꯩ ꯆꯥꯛ ꯏꯟꯁꯥꯡ ꯊꯣꯡꯒꯅꯦꯕ ꯂꯥꯛꯑꯣ ꯍꯛ ꯆꯥꯡ ꯌꯦꯟꯁꯥꯡꯥꯛ ꯆꯥꯛ ꯆꯥ ꯀꯩꯅꯣ ꯑꯣꯛꯁꯥ ꯆꯥꯁꯦ ꯂꯥꯛꯑꯣ
ꯂꯥꯛꯀꯦ ꯂꯥꯛꯀꯦ ꯀꯧꯔꯗꯤ ꯂꯥꯛꯀꯦ ꯍꯣꯏꯅꯦ ꯂꯥꯛꯀꯦ ꯑꯍꯥꯎꯕ ꯊꯣꯡꯉꯒꯗꯤ ꯂꯥꯛꯀꯦ ꯑꯍꯥꯎꯕ ꯆꯥꯅꯤꯡꯗꯕ ꯃꯤ ꯂꯩꯇꯦꯍꯦ
ꯍꯣꯏ ꯅ ꯍꯣꯏ ꯑꯗꯨꯅꯦ ꯀꯅꯥꯒꯨꯝꯕꯗꯤ ꯑꯣꯛꯁꯥ ꯆꯥꯅꯤꯡꯗꯕꯁꯨ ꯂꯩꯌꯦꯗꯅ ꯌꯥꯝ ꯄꯥꯡꯪꯉꯦꯀꯣ ꯑꯗꯨꯒꯨꯝ ꯃꯤ
ꯑꯣꯏ ꯑꯁꯦꯡꯕ
ꯎꯝ ꯅꯣꯏ ꯃꯥꯗꯤ ꯀꯗꯥꯥꯏ ꯆꯠꯄ꯭ꯔꯣꯉꯁꯤ
ꯃꯊꯛ ꯂꯩꯀꯥꯏꯒꯤ ꯊꯕꯛ ꯇꯧꯕꯗꯣ ꯑꯍꯥ ꯃꯊꯛꯇ
ꯑꯣ ꯑꯣ ꯑꯣ ꯑꯣ ꯆꯠꯄ꯭ꯔꯥ ꯉꯁꯤꯁꯨ ꯑꯣ
ꯂꯣꯏꯔꯦ ꯍꯥꯏꯌꯦ ꯉꯁꯤꯅ ꯑꯔꯣꯏꯕꯅꯦ ꯍꯥꯏꯕꯅꯤ
ꯑꯁ ꯀꯩꯅꯣ ꯂꯝꯕꯤꯁꯨ ꯌꯥꯝ ꯐꯠꯇꯦ ꯍꯥꯏꯌꯦ ꯆꯠꯄꯁꯨ ꯌꯥꯝ ꯋꯥꯔꯝꯒꯅꯤ ꯎꯝ ꯑꯩꯒꯤ ꯏꯄꯨꯁꯨ ꯌꯥꯝ ꯆꯠꯅꯤꯡꯕꯅꯦ ꯑꯗꯣ ꯉꯁꯤ ꯑꯩꯈꯣꯏ ꯀꯩꯅꯣ ꯂꯧ ꯆꯠꯄꯒꯤꯀꯣ ꯉꯁꯤ ꯇꯣꯛꯈ꯭ꯔꯕꯅꯦ ꯅꯍꯥꯟꯁꯨ ꯆꯠꯀꯅꯨ ꯍꯥꯏꯔ ꯈꯔꯒ ꯌꯥꯗꯦ ꯑꯗꯨꯒ ꯅꯣꯡꯃꯥꯗꯣ ꯑꯩ ꯍꯥꯏꯕꯤꯒꯦꯕꯀꯣ ꯅꯣꯡꯃꯥꯗꯣ ꯃꯥꯗꯣ ꯑꯩ ꯑꯗꯨ ꯅꯨꯃꯤꯠꯇ ꯎ ꯂꯧ ꯆꯠꯂꯦꯕ ꯂꯧ ꯆ ꯠꯄꯒꯤ ꯍꯧꯒꯠꯄ ꯉꯝꯗꯕꯀꯣ ꯑꯗꯣ ꯃꯥꯗꯣ ꯀꯩꯅꯣ ꯑꯗꯨꯒꯤ ꯊꯕꯛ ꯆꯠꯀꯦꯁꯨ ꯍꯥꯏꯗꯅꯀꯣ ꯑꯩ ꯍꯦꯛ ꯍꯧꯒꯠꯂꯒ ꯑꯗꯨ ꯑꯗꯨꯒꯤ ꯊꯕꯛ ꯆꯠꯅꯤꯡꯉꯥꯏ ꯆꯠꯊꯣꯛꯈ꯭ꯔꯕ ꯑꯩꯗꯣ ꯏꯀꯥꯏꯃꯟꯕꯒꯤꯀꯣ ꯆꯥꯛ ꯌꯦꯟꯁꯥꯡꯗꯣ ꯊꯣꯡꯗ꯭ꯔꯤꯕꯔꯤꯕ ꯑꯗꯨꯣ ꯃꯥꯗꯤ ꯊꯕꯛ ꯆꯠꯅꯤꯡꯉꯥꯏ ꯆꯠꯈ꯭ꯔꯦꯕ ꯑꯗꯣ ꯑꯅ ꯀꯔꯤꯒꯤꯔꯥ ꯅꯪꯗꯤ ꯑꯃꯨꯛ ꯃꯥ ꯍꯜꯂꯛꯄ ꯃꯇꯝꯗ ꯀꯔꯤꯒꯤꯔꯥ ꯅꯪꯗꯤ ꯊꯕꯛ ꯆꯠꯀꯦ ꯍꯥꯏꯔꯁꯨ ꯆꯠꯀꯦ ꯍꯌꯦꯡꯗ ꯑꯗꯨꯃꯥꯏꯅ ꯆꯠꯀꯗꯕꯅꯤꯀꯣ ꯍꯥꯏ ꯀꯔꯤ ꯍꯥꯏꯗ ꯭ꯔꯥ ꯅꯪ ꯍꯥꯏꯗꯕ ꯌꯥ ꯑꯩꯗꯤ ꯀ ꯀꯩꯅꯣ ꯂꯣꯏꯅꯃꯛ ꯂꯩꯔꯗꯤ ꯉꯟꯅ ꯍꯧꯒꯠꯂꯁꯨ ꯎꯝ ꯊꯕꯛ ꯂꯩꯇꯦꯗꯅꯀꯣ ꯑꯗꯨꯅ ꯑꯩꯗꯤ ꯅꯨꯡꯉꯥꯏꯅ ꯇꯨꯝꯍꯧꯕꯅꯤꯅꯦ ꯍꯥꯏꯔꯒ ꯑꯩ ꯀꯔꯤꯁꯨ ꯇꯧꯗꯦ ꯑꯩꯗꯤ ꯆꯥꯛꯁꯨ ꯆꯥꯅꯤꯡꯗ꯭ꯔꯒ ꯍꯥꯏꯔꯒ ꯑꯥ ꯃꯥ ꯊꯕꯛ ꯆꯠꯐꯝꯗꯁꯨ ꯍꯣꯏ ꯊꯕꯛ ꯇꯧꯐꯝꯗꯁꯨ ꯏꯃꯨꯡ ꯃꯤ ꯌꯥꯝ ꯂꯩꯕꯅꯤꯅꯀꯣ ꯑꯥꯗꯥ ꯑꯣꯏꯅ ꯆꯥꯔꯦ ꯍꯥꯏꯌꯦꯦ ꯑꯗꯨꯒ ꯑ ꯃꯊꯪꯒꯤꯩ ꯅꯨꯃꯤꯠꯇ ꯑꯃꯨꯛ ꯆꯠꯀꯦꯔꯥ ꯍꯥꯏꯌꯦ ꯑꯗ ꯍꯣꯏ ꯆꯠꯀꯅꯤ ꯍꯥꯏꯕ ꯑꯗꯨ ꯑꯩ ꯑꯩꯒꯤ ꯅꯨꯄꯥꯕꯨ ꯑꯩꯅꯀꯣ ꯑꯩꯕꯨꯁꯨ ꯍꯧꯒꯠꯄꯤꯌꯨꯀꯣ ꯄꯨꯡ ꯃꯉꯥ ꯇꯥꯔꯗ ꯍꯧꯒꯠ ꯀꯍꯜꯂꯣ ꯍꯥꯏꯔꯒ ꯃꯥꯗꯣ ꯑꯩꯒꯤ ꯑꯩꯕꯨ ꯌꯥꯝ ꯅꯨꯡꯁꯤꯕ ꯃꯥꯜꯂꯦ ꯚ ꯃꯥꯗ ꯑꯩ ꯑꯩꯕꯨ ꯑꯩꯕꯨ ꯈꯪꯍꯟꯗꯅꯀꯣ ꯃꯥꯗꯣ ꯇꯞꯅ ꯇꯞꯅ ꯀꯤꯠꯆꯟꯗ ꯆꯠꯂꯒ ꯀꯣ ꯆꯥꯛ ꯏꯟꯁꯥꯡ ꯊꯣꯡꯕꯤꯕꯖꯥꯠꯅꯦꯕ ꯑꯩꯗꯤ ꯈꯪꯗꯅ ꯐꯖꯅ ꯇꯨꯝꯔꯒ ꯂꯩꯕ ꯑꯗꯣ ꯍꯦꯛ ꯄꯨꯡ ꯇꯔꯨꯛ ꯇꯥꯕ ꯃꯇꯝꯗ ꯑꯩꯗꯣ ꯃꯤꯀꯞ ꯊꯣꯛꯑꯦ ꯃꯤꯀꯞ ꯊꯣꯛꯑꯒ ꯑꯌꯥ ꯀꯔꯤꯒꯤꯅꯣ ꯅꯪꯗꯤ ꯑꯩꯕꯨ ꯍꯧꯒꯠꯍꯜꯂꯣ ꯍꯥꯏꯔꯒ ꯍꯥꯏꯔꯒ ꯑ ꯐꯖꯅ ꯇꯨꯝꯃꯣ ꯑꯩ ꯆꯥꯛ ꯌꯦꯟꯁꯥꯡ ꯊꯣꯡꯕꯤꯈ꯭ꯔꯕꯅꯦ ꯍꯥꯏ
ꯑꯦ ꯌꯥꯝ ꯅꯨꯡꯉꯥꯏꯀꯣ ꯃꯤꯗꯤ
ꯍꯣꯏ
ꯑꯦ ꯌꯥꯝ ꯐꯔꯦꯅꯦ
ꯍꯥꯏꯣ ꯑꯗꯨꯒ ꯑꯗꯨ ꯅꯨꯃꯤꯠꯇ ꯅꯣꯡ ꯐꯖꯅ ꯆꯨꯕ ꯑꯗꯨꯅ ꯑꯥ ꯆꯥꯛ ꯌꯦꯁꯥꯡꯁꯨ ꯄꯨꯡ ꯇꯔꯨꯛ ꯇꯥꯗ꯭ꯔꯤꯉꯩꯗ ꯑ ꯊꯣꯡꯕ ꯂꯣꯏꯔꯗꯤ ꯍꯧꯒꯠꯇꯄꯁꯨ ꯀꯔꯤꯁꯨ ꯊꯕꯛ ꯂꯩꯇꯦ ꯍꯥꯏꯅ ꯑꯗꯨ ꯅꯨꯃꯤꯠꯇ ꯑꯗꯨ ꯐꯖꯅ ꯇꯨꯝꯃꯦ ꯑꯗꯨꯒ ꯍꯧꯖꯤꯛꯀꯥꯟꯗꯤ ꯈꯔ ꯏꯪꯕꯅꯤꯅꯀꯣ ꯇꯨꯝꯕꯁꯨ ꯅꯨꯡꯉꯥꯏꯌꯦꯕ
ꯑꯣ ꯑꯁꯦꯡꯕ ꯍꯣꯏꯅꯦ ꯇꯨꯝꯕꯁꯨ ꯅꯨꯡꯉꯥꯏꯔꯦ ꯌꯥꯝ ꯁꯥꯗꯕꯅꯤꯅꯀꯣ ꯍꯧꯖꯤꯛꯤ
ꯎꯝ ꯍꯣꯏ
ꯑꯣ
ꯍꯥꯎ ꯎ ꯍꯌꯦꯡꯗꯤ
ꯍꯌꯦꯡꯗꯤ ꯍꯌꯦꯡꯗꯤ ꯂꯩꯒꯅꯤ ꯂꯩꯒꯅꯤ ꯂꯩꯒꯅꯤ
ꯍꯌꯦꯡꯁꯦ ꯑꯃꯨꯛ ꯅꯣꯡ ꯆꯨꯒꯗ꯭ꯔꯥ ꯀꯣ ꯅꯣꯡ ꯆꯨꯗꯗꯤ
ꯈꯪꯗ꯭ꯔꯤꯅꯦ ꯅꯣꯡꯁꯤ ꯂꯩꯗꯤ ꯂꯩꯕ ꯃꯥꯜꯂꯦ ꯑꯗꯨꯕꯨ ꯍꯧꯖꯤꯛ ꯍꯧꯖꯤꯛ ꯅꯣꯡ ꯅꯨꯃꯤꯠ ꯇꯥꯔꯝꯗꯥꯏ ꯑꯃꯨꯛ ꯅꯨꯡꯁꯥ ꯊꯣꯛꯣꯔꯛꯄꯗꯣ ꯑꯩꯗꯤ ꯉꯥꯛꯑꯦꯍꯦ
ꯍꯣꯏ ꯑꯗꯨꯅꯦ ꯅꯣꯡꯁꯨ ꯅꯣꯡꯁꯨ ꯇꯥꯗ꯭ꯔꯒ ꯃꯝꯂꯒ ꯂꯥꯛꯏꯕꯗꯣ ꯑꯗꯨꯃꯥꯏꯅ ꯇꯧꯔꯗꯤ ꯌꯥꯝ ꯅꯨꯡꯉꯥꯏꯒꯅꯤ
ꯍꯣꯏ ꯂꯧ ꯂꯤꯡꯕ ꯃꯇꯝꯗꯗꯤ ꯑꯗꯨꯅ ꯐꯪꯉꯕꯅꯤ
ꯎꯝ ꯅꯣꯡ ꯇꯥꯔꯁꯨ ꯎꯄꯥꯏ ꯂꯩꯇꯦ ꯑꯗꯨꯗꯣ ꯅꯨꯡꯁꯥ ꯀꯜꯂꯁꯨ ꯋꯥꯏꯗꯅꯀꯣ ꯂꯧ ꯆꯠꯄꯁꯤꯡꯗꯣ
ꯎꯝ ꯍꯣꯏ ꯑꯐꯕ ꯅꯨꯃꯤꯠ ꯅꯨꯃꯤꯠ ꯑꯣꯏꯒꯅꯤ ꯀꯁꯨ
ꯕꯣ ꯌꯦꯡꯗ꯭ꯔꯣ ꯉꯔꯥꯡꯗꯣ ꯑꯣ ꯉꯔꯥꯡꯗꯣ ꯑꯩꯅ ꯅꯣꯛꯅꯤꯡꯕꯅꯦ ꯅꯣꯛꯅꯤꯡꯕꯅꯦ ꯑꯩꯉꯣꯟ ꯑꯩꯈꯣꯏꯗꯀꯣ ꯑꯉꯥꯡꯁꯤꯡ ꯂꯥꯛꯑꯦꯗꯅ ꯀꯣ ꯃꯣꯏꯗꯣ ꯑꯃꯨꯛ ꯂꯥꯛꯑꯦꯕꯣ ꯉꯔꯥꯡꯗꯣ ꯉꯔꯥꯡ ꯂꯥꯛꯄꯒꯤ ꯑꯩꯒꯤ ꯅꯨꯄꯥꯅꯀꯣ ꯉꯁꯤ ꯁꯤ ꯃꯩ ꯂꯥꯛꯂꯔꯣꯏ ꯅꯣꯏ ꯆꯠꯈ꯭ꯔꯣ ꯍꯥꯏꯕꯀꯣ ꯃꯣꯏꯕꯨꯀꯣ ꯑꯗ ꯂꯥꯛꯇ꯭ꯔꯁꯨ ꯂꯥꯛꯂꯁꯨ ꯅꯣꯏꯗ ꯂꯥꯛꯈ꯭ꯔꯕꯅꯤꯅ ꯑꯃꯨꯛꯀ ꯆꯠꯂꯔꯣꯏ ꯍꯥꯏꯌꯦ ꯑꯃꯨꯛꯀ ꯆꯠꯂꯔꯣꯏ ꯇꯨꯝ ꯁꯤꯗ ꯑꯣꯏꯅ ꯇꯨꯝꯈ꯭ꯔꯒꯦ ꯍꯥꯏꯕ ꯑꯗꯣ ꯐꯃꯨꯡ ꯁꯦꯝꯕꯤꯌꯦꯕꯀꯣ ꯑꯗꯨ ꯂꯩꯔꯒ ꯈꯔ ꯂꯩꯔꯒ ꯎꯝ ꯑꯗꯣ ꯍꯦꯛ ꯈꯔ ꯂꯩꯔꯒ ꯃꯩ ꯑꯃꯨꯛ ꯂꯥꯛꯄꯦ ꯑꯩꯒꯤ ꯅꯨꯄꯥꯅ ꯅꯣꯏꯒꯤ ꯗꯥꯎꯁꯤ ꯌꯥꯝ ꯐꯩꯀꯣ ꯍꯥꯏꯅꯣ ꯍꯥꯏꯦꯅ ꯄ ꯑꯩꯒꯤ ꯅꯨꯄꯥꯅ ꯑꯁ ꯅꯨꯡꯁꯤ ꯃꯥꯟꯈ꯭ꯔꯦꯍ ꯑꯁ ꯅꯨꯡꯁꯤ ꯃꯟꯈ꯭ꯔꯦꯗ ꯃꯣꯏ ꯑ ꯃꯩ ꯂꯥꯛꯂꯁꯨ ꯂꯥꯛꯇ꯭ꯔꯁꯨ ꯑꯁꯤꯗ ꯑꯣꯏꯅ ꯇꯨꯝꯒꯅꯤ ꯍꯥꯏꯕ ꯑꯩꯗꯤ ꯌꯥꯝ ꯅꯨꯡꯁꯤ ꯁꯤꯈ꯭ꯔꯦ ꯍꯣꯔꯦꯟ ꯄꯨꯡ ꯑꯃ ꯇꯥꯔꯗꯤ ꯑꯩꯒꯤ ꯐꯣꯟꯗ ꯑꯣꯏꯅ ꯌꯦꯡꯍꯜꯂꯒꯦ ꯍꯥꯏꯅ ꯀꯣ ꯂꯩꯕꯅꯦꯕ ꯃꯥꯗꯣ ꯑꯗꯨꯃꯥꯏꯅ ꯍꯥꯏꯔꯒ ꯂꯩꯔꯒ ꯍꯦꯛ ꯍꯥꯏꯕꯒ ꯃꯩ ꯂꯥꯛꯑꯦ ꯅꯍꯥꯟꯁꯨ ꯑꯗꯨꯃꯥꯏꯅ ꯇꯧꯋꯦ ꯑ ꯄꯨꯡ ꯇꯔꯥ ꯑꯗꯨ ꯑꯗꯨꯝ ꯉꯔꯥꯡꯈꯩꯗꯤ ꯄꯨꯡ ꯍꯣꯏꯣꯏ ꯗꯥꯎ ꯌꯥꯝ ꯀꯜꯂꯦ ꯃꯣꯏꯒꯤꯗꯣ ꯑꯗꯨꯒ ꯈꯔ ꯑꯍꯟꯁꯤꯡꯗꯣ ꯃꯣꯏꯁꯨ ꯂꯥꯛ ꯂꯀꯦ ꯍꯥꯏꯑꯌꯦ ꯍꯥꯏꯑꯌꯦ ꯑꯗꯨꯣ ꯄꯨꯝꯕ ꯔꯣꯗ ꯑꯣꯏꯅ ꯂꯥꯛꯀꯦ ꯍꯥꯏꯌꯦ ꯄꯨꯝꯕ ꯔꯣꯗꯗꯤ ꯀꯅꯥꯅ ꯎ ꯒꯦꯠ ꯄꯨꯡ ꯔꯣ ꯐꯥꯎ ꯀꯅꯥꯅ ꯒꯦꯠ ꯎ ꯒꯦꯠꯇꯣ ꯍꯥꯡꯉꯒ ꯂꯩꯒꯅꯤ ꯃꯇꯝ ꯐꯠꯇꯕꯅ ꯍꯥꯡꯂꯔꯣꯏ ꯍꯥꯏꯅꯀꯣ ꯑꯩꯈꯣꯏꯅ ꯊꯤꯡꯕꯤꯕꯒꯤ ꯉꯁꯤ ꯑꯃꯨꯛ ꯂꯥꯛꯀꯗ꯭ꯔꯥ ꯈꯪꯗꯦ ꯑꯗꯨꯒ ꯑꯩꯒꯤ ꯅꯨꯄꯥꯗꯣ ꯑꯃꯨꯛ ꯍꯧ ꯒꯠꯂꯦ ꯍꯥꯏꯌꯦ ꯄꯨꯡ ꯑꯃ ꯑꯗꯨꯋꯥꯥꯏꯗ ꯍꯣꯏ ꯕꯥꯔꯣ ꯃꯈꯥꯏꯗ ꯂꯩꯌꯦ ꯑꯗꯣ ꯑꯩꯒꯤ ꯅꯨꯄꯥꯗꯣ ꯍꯧꯒꯠꯂꯒ ꯃꯣꯏꯁꯨ ꯐꯖꯅ ꯌꯦꯡ ꯂꯩ ꯍꯥꯏꯌꯦ ꯑꯉꯥꯡꯁꯤꯡ ꯑꯣꯏꯔꯁꯨ ꯑꯁ ꯌꯥꯝ ꯀꯩꯅꯣ ꯇꯧꯋꯦ ꯍꯥꯏꯅꯀꯣ
ꯑꯣ
ꯆꯥꯛ ꯆꯔꯒꯦ
ꯑꯩꯁꯨ ꯆꯥꯛꯈꯤꯔꯣꯏꯗ ꯍꯣꯏ ꯉꯁꯤ ꯂꯥꯏꯁꯪ ꯀꯥꯅꯤꯡꯉꯥꯏ ꯂꯩ ꯍꯥꯏꯌꯦ
ꯍꯣꯏ ꯍꯣꯏ ꯉꯁꯤ ꯂꯥꯏꯁꯝ ꯀꯥꯀꯅꯤ ꯑꯩ ꯑꯃꯨꯛ ꯀꯥꯎꯍꯦ ꯍ ꯅꯣꯏꯒꯤ ꯂꯝꯕꯤꯗꯣ ꯑꯗꯣ ꯂꯝꯕꯤ ꯐꯠꯇꯕ ꯎꯝ ꯎꯝ ꯑꯁ ꯅꯎ ꯃꯇꯝꯗꯗꯤ ꯃꯤ ꯌꯥꯝꯔꯔꯣꯏꯍꯦ ꯎꯝ ꯀꯩ ꯇ꯭ꯔꯅꯦ ꯑꯣ ꯔꯦ ꯇꯕꯒꯤ ꯌꯨꯝ ꯂꯩꯃꯟꯕꯒꯤ ꯑꯣꯏꯔꯔꯕꯅꯤ ꯅꯪꯁꯨ ꯑꯣ ꯈꯪꯉꯤ ꯈꯪꯉꯤ
ꯎ
ꯍꯪꯈ꯭ꯔꯦ ꯍꯧꯖꯤꯛꯇꯤ ꯎꯝ ꯋꯥꯔꯝꯒꯅꯤ ꯋꯥꯔꯝꯒꯅꯤ
ꯑꯗꯨꯒꯤ ꯑꯉꯥꯡꯁꯨ ꯂꯧꯕꯀꯣ ꯉꯁꯤꯗꯣ ꯑꯁ
ꯑꯥ
ꯑꯗꯨꯦ ꯑꯁ ꯐꯖꯅ ꯇꯨꯝꯃꯦ ꯑꯗꯣ ꯐꯃꯨꯡ ꯐꯃꯨꯡꯗ ꯇꯨꯝꯍꯟꯒꯦ ꯇꯧꯔꯒ ꯁꯨꯡꯌꯥ ꯌꯥꯗꯕ ꯑꯗꯨꯒꯤ ꯄꯨꯡ ꯑꯅꯤ ꯍꯦꯜꯂꯦꯞꯄꯣꯕꯗꯣ ꯑꯗꯨꯒꯤ ꯍꯥꯏꯕꯗꯤ
ꯃꯥꯗꯤ ꯍꯧꯖꯤꯛꯇꯤ ꯆꯥꯎꯈ꯭ꯔꯕꯅꯤꯅ ꯂꯨꯝꯁꯨ ꯂꯨꯝꯔꯝꯒꯅꯤ ꯎꯝ
ꯎꯝ ꯐꯃꯨꯡꯗ ꯌꯥꯗꯦ ꯍꯥꯏ ꯃꯣꯏ ꯑꯗꯨꯝ ꯃꯍꯧꯁꯥꯒꯤ ꯌꯥꯗꯕ ꯃꯥꯅꯦꯦ ꯑꯗꯨ ꯑꯩꯅ ꯇꯨꯝꯍꯟꯒꯦ ꯇꯧꯔꯒ ꯌꯥꯗꯕ
ꯑꯩꯁꯨ ꯉꯁꯤ ꯑꯩꯈꯣꯏꯒꯤ ꯂꯩꯁꯥꯕꯤꯗꯣ ꯃꯉꯣꯟꯗ ꯊꯝꯂꯝꯕ ꯑꯗꯣ ꯑꯩꯈꯣꯏ ꯂꯥꯏꯁꯥꯕꯤꯗꯣ ꯑꯁ ꯑꯩ ꯂꯩꯇꯗꯤ ꯑꯗꯨꯝ ꯐꯖꯅ ꯌꯦꯡꯉꯤꯕ ꯑꯩꯉꯣꯟꯗꯒꯤꯁꯨ ꯍꯦꯟꯅ ꯍꯩꯕꯅꯤꯀꯣ ꯃꯥꯗꯣ ꯑꯗꯨꯅ ꯑꯩ ꯂꯥꯛ ꯈꯒ ꯐꯖꯅ ꯆꯥꯛꯁꯨ ꯄꯤꯍꯜꯂꯒ ꯂꯩꯔꯝꯃꯦꯕ
ꯑꯣ ꯐꯣꯔꯦꯅꯦ ꯅꯣꯏꯒꯤ ꯂꯩꯁꯥꯕꯤꯗꯤ
ꯥꯈ꯭ꯔꯦ ꯍꯥꯏ ꯑꯥ ꯆꯥꯛꯁꯨ ꯐꯖꯅ ꯆꯥꯈ꯭ꯔꯦ ꯍꯥꯏꯅꯀꯣ
ꯑꯣ ꯍꯧꯖꯤꯛꯇꯤ ꯆꯥꯛ ꯆꯥꯈ꯭ꯔꯕꯅꯤꯅ ꯈꯔ ꯈꯔ ꯅꯨꯡꯉꯥꯏꯔꯅꯤ ꯂꯧꯕꯗꯣ
ꯍꯣꯏ ꯑꯗꯨꯃꯥꯏꯅ ꯇꯧꯔꯦ ꯍꯣꯏꯦ
ꯎꯝ
ꯎꯝ ꯄꯨꯡ ꯀꯌꯥꯇ ꯆꯥꯛ ꯆꯥꯒꯅꯤ
ꯈꯪꯗ‌ꯦ ꯇꯔꯨꯛ ꯈꯔ ꯍꯦꯜꯂꯒ ꯆꯥꯒꯦꯔꯥ ꯈꯪꯗꯦ
ꯎꯝ ꯑꯩ ꯍꯧꯖꯤꯛꯗꯒꯤ ꯆꯥꯛꯂꯝꯝꯕ ꯍꯧꯔꯦ ꯎꯝ ꯍꯣꯏ ꯑꯣꯏꯔꯝꯒꯅꯤ ꯉꯁꯥꯏꯗꯣ ꯀꯩꯅꯣ ꯎꯝ
ꯎꯝ
ꯑꯩꯈꯣꯏ ꯏꯃꯥ ꯑꯃꯅꯀꯣ ꯊꯔꯣꯏ ꯊꯥꯔꯛꯑꯦ ꯐꯖꯅ ꯁꯦꯝꯕꯤꯔꯕꯀꯣ ꯊꯣꯡꯂꯒ ꯆꯥꯎꯔꯣ ꯍꯥꯏꯅꯀꯣ ꯄꯤꯔꯛꯑꯦ ꯑꯗꯣ ꯍꯌꯦꯡ ꯑꯣꯏꯅ ꯊꯣꯡꯉꯒ ꯆꯥꯒꯦ ꯑꯣ ꯅꯣꯏꯒꯤ ꯌꯨꯝ ꯏꯃꯨꯡ ꯅꯣꯏꯒꯤ ꯌꯨꯝ ꯃꯅꯨꯡꯗ ꯂꯩꯕꯗꯣ ꯑꯃ
ꯑꯣ ꯍꯣ ꯍꯣ
ꯎꯝ ꯀꯩꯅꯣ ꯑ ꯅꯍꯥꯟ ꯃꯥꯒꯤ ꯅꯨꯄꯥ ꯁꯤꯈꯤꯕꯗꯣ ꯎꯝ ꯃꯣꯏꯒꯤ ꯏꯃꯨꯡꯅ ꯊꯥꯔꯛꯄ ꯎꯝ
ꯑꯁ ꯌꯥꯝ ꯐꯩꯌꯦ ꯑꯗꯨꯗꯤ
ꯎꯝ ꯐꯖꯅ ꯆꯥꯝꯕꯤꯔꯒ ꯊꯣꯡꯂꯒ ꯆꯥꯎ ꯍꯥꯏꯅꯀꯣ ꯊꯔꯛꯑꯦ ꯍꯌꯦꯡ ꯑꯣꯏꯅ ꯊꯣꯡꯡꯂꯒꯦ ꯉꯁꯤꯗꯤ ꯆꯥꯛ ꯌꯦꯟꯁꯥꯡ ꯂꯩꯕꯅꯤꯅ
ꯑꯨꯁ ꯌꯥꯝꯐꯩꯏ ꯀ‌ꯣ ꯃꯗꯤ ꯑꯦꯟꯁꯥꯡꯒ ꯌꯦꯟꯁꯥꯡꯒ ꯄꯤꯕꯤꯅꯕ ꯌꯥꯝ ꯂꯩ ꯈꯔꯖꯠꯅꯤ
ꯅꯍꯥꯟꯗꯣ ꯅꯪ ꯊꯔꯣꯏ ꯆꯥꯕ꯭ꯔꯥ ꯍꯥꯏꯌꯦ ꯑꯁ ꯅꯕꯣꯏꯗꯤ ꯌꯥꯝ ꯆꯥꯅꯤꯡꯉꯦ ꯈꯣꯏꯕ ꯆꯠꯄ ꯁꯪꯗꯦ ꯍꯥꯏꯔꯒ ꯑꯁ ꯑꯩꯈꯣꯏꯒꯤ ꯂꯧꯗꯣ ꯌꯥꯝ ꯂꯩꯌꯦ ꯑꯩ ꯊꯥꯔꯛꯀꯦꯀꯣ ꯍꯥꯏꯕ ꯃꯥꯗꯣ ꯑꯗꯣ ꯉꯁꯥꯏꯗꯣ ꯃꯥꯒꯤ ꯀꯩꯅꯣꯅ ꯊꯥꯔꯛꯑꯦ
ꯎꯝ ꯃꯥꯒꯤ ꯃꯁꯨ ꯅꯨꯄꯤꯗꯣ
ꯍꯣꯏ ꯃꯁꯨ ꯅꯨꯄꯤ ꯑꯃ ꯂꯩꯕꯗꯣ ꯃꯥꯅ ꯊꯥꯔꯛꯑꯦ ꯑꯗꯣ ꯄꯩꯁꯥꯒꯤꯔꯥ ꯑꯗꯨꯝ ꯊꯥꯔꯛꯄ꯭ꯔꯥꯒ ꯄꯩꯁꯥ ꯄꯤꯒꯅꯨ ꯍꯥꯏꯌꯦ ꯑꯩꯗꯤ ꯄꯩꯁꯥꯒꯤ ꯑꯣꯏꯕ ꯖꯥꯠꯂꯥ ꯍꯥꯏꯕ ꯄꯩꯁ ꯄꯤꯒꯅꯣ ꯍꯥꯏꯌꯦꯑꯦ ꯍꯥꯏꯌꯦ
ꯍꯣꯏ
ꯊꯔꯣꯏ ꯊꯔꯣꯏꯁꯨ ꯍꯧꯖꯤꯛꯀꯥꯟꯗꯤ ꯈꯔ ꯍꯥꯎꯔꯦ ꯅꯍꯥꯟꯗꯤ ꯍꯥꯎꯗꯕꯅꯦ ꯍꯧꯖꯤꯛ ꯑꯗꯣ ꯑꯩ ꯂꯧꯒꯦ ꯈꯔ ꯍꯨꯜꯂꯛꯑꯦꯕ ꯑꯗꯣ ꯎꯝ ꯅꯍꯥꯟꯗꯣ ꯑꯩ ꯑꯩꯈꯣꯏꯒꯤ ꯂꯧꯗꯒꯤ ꯈꯔ ꯈꯨꯜꯂꯛꯄꯀꯣ ꯂꯩꯌꯦ ꯑꯩꯈꯣꯏꯒꯤ ꯂꯧꯗꯗꯤ ꯆꯥꯎꯋꯦ
ꯑꯣ ꯏ ꯑꯗꯨꯗꯤ
ꯎꯝ ꯅꯣꯡꯃ ꯆꯠꯂꯣ ꯂꯧ ꯀꯩꯅꯣ ꯊꯥꯕ ꯂꯣꯏ ꯂꯣꯏꯕ ꯃꯇꯝꯗ ꯑꯣꯏꯅ ꯆꯠꯂꯣ
ꯎꯝꯁꯦ ꯆꯥꯎ ꯑꯗꯨꯗꯤ ꯐꯩꯅꯦ ꯑꯩꯈꯣꯏꯔꯣꯝ ꯃꯁꯥꯔꯣꯝꯗꯗꯤ ꯑꯁ ꯌꯥꯝ ꯄꯤꯛꯑꯦ
ꯎꯝ ꯍꯣꯏ ꯃꯈꯥꯔꯣꯝꯗꯒꯤꯗꯤ ꯄꯤꯛꯄꯁꯨ ꯂꯩ ꯑꯗꯨ ꯑꯗꯨ ꯑꯣꯏꯔꯁꯨ ꯑꯌꯥꯝꯕꯗꯤ ꯆꯥꯕ ꯑꯣꯏꯅ ꯐꯪꯉꯦ
ꯑꯣꯣ ꯐꯣꯔꯦꯟ ꯍꯥꯎꯕ ꯐꯪꯉꯅꯤꯅꯦꯅ ꯅꯣꯢꯒꯤꯗꯤ
ꯃꯊꯪ ꯍꯞꯇꯥꯗ ꯂꯧ ꯂꯣꯏꯅꯃꯛ ꯂꯣꯏꯒꯗꯕ
ꯍꯣꯏ ꯍꯣꯏ ꯂꯣꯏꯁꯤꯜꯂꯗꯧꯕ ꯃꯥꯜꯂꯦ ꯍꯣꯏ ꯑꯩꯈꯣꯏꯔꯣꯝꯗ